ꯇꯥꯏꯌꯦ ꯇꯥꯏꯌꯦ
ꯆꯥꯛ ꯆꯥꯔꯕ꯭ꯔꯣ
ꯍꯧꯖꯤꯛꯇ ꯇꯣꯛꯄꯇ ꯉꯥꯏꯔꯤ
ꯎꯝ ꯀ꯭ꯔꯤ ꯏꯟꯖꯥꯡ ꯆꯥꯒꯦ
ꯉꯔꯥꯡꯒꯤ ꯌꯦꯟ ꯂꯦꯝꯕꯗꯨ ꯆꯥꯏ
ꯅꯨꯔ ꯅꯨꯄꯤꯠ
ꯍꯣꯏ
ꯌꯥꯝ ꯍꯥꯎꯕ꯭ꯔꯥꯅꯦ
ꯑꯝ ꯍꯥꯎꯋꯤꯗ ꯍꯣꯏ ꯏꯅꯥꯎꯅꯨꯄꯥꯅ ꯊꯣꯡꯕꯤꯕ ꯉꯔꯥꯡ
ꯏꯅꯥꯎꯅꯨꯄꯥꯁꯨ ꯏꯟꯁꯥꯡ ꯊꯣꯡꯕ ꯍꯥꯏꯕ꯭ꯔꯅꯦ
ꯉꯔꯥꯡ ꯈꯛꯇ ꯊꯣꯛꯑꯦ ꯉꯔꯥꯡ ꯈꯛꯇ ꯊꯣꯛ
ꯍꯥꯎꯋꯦ ꯑꯁꯦꯡꯕ
ꯑꯩ ꯑꯩꯖꯨ ꯊꯥꯖꯥꯗꯦ ꯍꯥꯏꯗꯤ ꯃꯥꯒꯤ ꯏꯟꯁꯥꯡ ꯆꯥꯕꯁꯦ ꯑꯍꯥꯟꯕꯁꯨ ꯑꯣꯏꯌꯦꯕ ꯉ ꯈꯔꯥꯡꯅ ꯑꯗꯨꯒ ꯍꯥꯎꯕ ꯋꯥꯅꯤꯅꯥ ꯁꯦꯁ
ꯃꯥꯗꯤ ꯑꯗꯨꯝ ꯊꯣꯡꯕ꯭ꯔꯥ ꯅꯠꯇ꯭ꯔꯒ ꯉꯔꯥꯡꯅ
ꯉꯔꯥꯡ ꯈꯛꯇ ꯊꯣꯛ ꯉꯔꯥꯡ ꯈꯛꯇ ꯊꯣꯡꯕꯅꯦ ꯃꯥꯗꯣ
ꯑꯩꯁꯨ ꯑꯍꯥꯟꯕ ꯎꯝ ꯃꯥꯒꯤ ꯍꯤꯟꯖꯥꯡ ꯆꯥꯕ ꯐꯪꯉꯦꯍꯦ ꯉꯔꯥꯡꯅ ꯑꯍꯥꯟꯕ ꯑꯣꯏꯅ
ꯑꯍꯥꯟꯕ ꯏꯟꯁꯥꯡ ꯌꯦꯟꯗꯦꯝ ꯑꯣꯏꯔꯦꯅꯦ
ꯍꯥꯥ
ꯑꯍꯥꯟꯕ ꯌꯦꯟꯁꯥꯡ ꯌꯦꯟꯗꯦꯝ ꯑꯣꯏꯔꯦꯕ
ꯌꯦꯟꯗꯦꯝ ꯅꯠꯇꯦ ꯌꯦꯟ ꯍꯥꯏꯕ ꯌꯦꯟ
ꯑꯣ ꯌꯦꯟ ꯑꯣ ꯑꯍꯥ ꯑꯩꯗꯤ ꯌꯦꯟꯗꯦꯝ ꯍꯥꯏꯕ꯭ꯔꯥ ꯍꯥꯏ
ꯌꯦꯟꯗꯦꯝ ꯑꯣꯏꯔꯗꯤ ꯍꯥꯎꯔꯔꯣꯏ
ꯌꯦꯟ ꯑꯣꯏꯕꯒꯤ ꯊꯣꯡꯕꯅꯦ ꯅꯠꯇ꯭ꯔꯗꯤ ꯊꯣꯡꯉꯣꯏ ꯃꯥ ꯉꯔꯥꯡ ꯂꯧ ꯆꯠꯄ ꯋꯥꯕ꯭ꯔꯣ
ꯑꯩ ꯈꯣꯡ ꯐꯥꯎ ꯌꯥꯗ꯭ꯔꯦ
ꯃꯐꯥꯝꯗꯤ ꯌꯥꯝ ꯅꯨꯡꯉꯥꯏꯕ꯭ꯔꯣ
ꯎꯝ ꯅꯨꯡꯉꯥꯏꯌꯦ ꯍꯧꯖꯤꯛꯇꯤ ꯑꯁ ꯉꯔꯥꯡ ꯅꯑꯥ ꯅꯪꯒꯤ ꯄꯥꯕꯨꯡꯒ ꯑꯃꯥꯒꯁꯨ ꯂꯥꯛꯑꯦ
ꯍꯣꯏ ꯆꯠꯂꯦ ꯍꯥꯏꯌꯦ ꯃꯣꯏꯗꯣ ꯄꯨꯡ ꯃꯉꯥ ꯑꯗꯨꯋꯥꯏꯗꯒꯤ ꯍꯜꯂꯛꯑꯦ ꯍꯥꯏꯌꯦ ꯍꯜꯂꯛꯅꯤ ꯍꯥꯏꯌꯦ ꯐꯥꯝ ꯐꯥꯔꯝꯗꯒꯤ ꯌꯦꯡꯔ ꯍꯜꯂꯛꯅꯤꯡꯗ꯭ꯔꯦ ꯍꯥꯏꯌꯦ ꯏꯍꯤ
ꯑꯩꯈꯣꯏꯗꯤ ꯃꯔꯤ ꯃꯈꯥꯏ ꯑꯗꯨꯋꯥꯏꯗ ꯂꯥꯛꯑꯦ
ꯎꯝ ꯈꯔ ꯑꯩꯈꯣꯏꯗꯒꯤ ꯂꯥꯞꯄ ꯃꯥꯜꯂꯦꯀꯣ
ꯎꯝ ꯈꯔ ꯈꯔ ꯌꯥꯝꯅ ꯂꯥꯞꯄꯗꯤ ꯅꯠꯇꯦ ꯑꯗꯨꯕꯨ ꯈꯔꯗꯤ ꯂꯥꯞꯄꯦ ꯑꯗꯨꯒ ꯎꯝ ꯉꯔꯥꯡꯗꯣ ꯑꯥ ꯄ꯭ꯂꯥꯟꯁꯤꯡꯗꯣ ꯑꯈꯣꯏ ꯎꯝ ꯄꯨꯋꯦꯕ
ꯎꯝ
ꯑꯗꯣ ꯑꯍꯥꯍꯥꯟ ꯃꯦꯟ ꯔꯣꯗꯒꯤ ꯄꯨꯔꯒ ꯂꯧꯗ ꯂꯥꯛꯑꯦꯕ ꯂꯝꯕꯤꯗꯣ ꯐꯠꯇꯕꯒꯤ ꯒꯥꯔꯤ ꯒꯥꯔꯤ ꯂꯥꯛꯇꯦꯕ ꯎꯝ ꯒꯥꯔꯤꯗꯣ ꯂꯝꯕꯤ ꯑꯐꯕ ꯃꯐꯝꯗ ꯒꯥꯔꯤꯗꯣ ꯊꯝꯃꯦ ꯑꯗꯨꯒ ꯐꯠꯇꯕ ꯃꯐꯝꯗꯒꯤ ꯑꯗꯨꯝ ꯄꯨꯔꯒ ꯂꯥꯛꯑꯦꯕ
ꯎꯝ
ꯂꯨꯝꯃꯟꯕꯒꯤ ꯑꯩꯗꯣ ꯑꯩꯒꯤ ꯈꯣꯡꯐꯥꯎ ꯁꯤꯚꯔ ꯇꯧꯕꯅꯦ
ꯑꯗꯨꯒꯤ ꯑꯩꯒꯤ ꯈꯣꯡ ꯑꯁꯤ ꯈꯔ ꯅꯥꯏ
ꯀꯌꯥ ꯄ꯭ꯂꯥꯟ ꯇꯧꯕ꯭ꯔꯥ
ꯌꯥꯝꯅꯗꯤ ꯇꯧꯗꯦ ꯑꯗꯣ ꯖꯨꯕꯤꯗꯣ
ꯑꯥ
ꯎꯝ ꯎꯝ
ꯑꯣ ꯖꯨꯕꯤꯁꯨ ꯇꯥꯎꯕ꯭ꯔꯥ
ꯎꯝ ꯃꯔꯤ ꯑꯗꯨꯋꯥꯏ ꯑꯌꯨꯛ ꯑꯩꯅ ꯄꯨꯑꯦꯕ ꯑꯗꯨꯒꯤ ꯃꯈꯣꯏꯅ ꯄ꯭ꯂꯥꯟ ꯇꯥꯎꯕꯒꯤ ꯑꯁꯤꯗꯣ ꯎꯝ ꯃꯥꯠ ꯀꯨꯝꯕꯗꯣ
ꯑꯥ
ꯁꯣꯜꯒꯨꯝꯕꯗꯣ ꯌꯥꯝ ꯂꯨꯝꯃꯦꯕ
ꯑꯣ ꯑꯣ
ꯑꯩꯈꯣꯏ ꯎꯝ ꯑꯥ ꯒꯣꯔꯃꯦꯟꯅ ꯄꯤꯕꯁꯤꯡꯗꯣ
ꯎꯝ
ꯔꯤꯄ꯭ꯂꯥꯟ ꯇꯧꯅꯤꯡꯉꯥꯏ ꯑꯗꯨꯝ ꯄꯤꯌꯦꯅ
ꯑꯣ
ꯑꯗꯨ ꯇꯧꯕꯅꯤ ꯉꯔꯥꯡ ꯀꯣꯝꯂꯥꯁꯨ
ꯑꯣ ꯃꯤ ꯌꯥꯝ ꯆꯠꯄ꯭ꯔꯥ ꯅꯠꯇ꯭ꯔꯒ ꯅꯣꯏ
ꯑꯩꯈꯣꯏ ꯃꯔꯤ ꯆꯠꯂꯦ ꯏꯅꯥꯎꯅꯨꯄꯥꯒ ꯏꯃꯥ ꯄꯥꯕꯨꯡ
ꯎꯝ
ꯑꯗꯨꯝ ꯂꯩꯕ ꯅꯨꯡꯉꯥꯏꯗꯕ ꯐꯥꯔꯝꯗ ꯑꯥ ꯌꯨꯝꯗꯣ ꯐꯖꯅ ꯁꯦꯝꯕꯤꯔꯗꯤꯒꯣ ꯅꯨꯡꯉꯥꯏꯒꯅꯤ
ꯍꯣꯏ ꯃꯊꯪꯗꯗꯤ ꯆꯠꯁꯦ ꯑꯩꯈꯣꯏꯁꯨ
ꯎꯝ ꯏꯁꯤꯡꯗꯣ ꯑꯗꯨꯝ ꯐꯥꯕꯅꯤꯅꯀꯣ ꯅꯨꯡꯉꯥꯏ
ꯑꯩꯈꯣꯏ ꯑꯩꯈꯣꯏ ꯑꯩꯈꯣꯏꯗꯗꯤ ꯏꯁꯤꯡ ꯊꯣꯛꯇꯕ ꯃꯥꯜꯂꯦ ꯀꯣ
ꯑꯣ ꯑꯣ ꯈꯪꯗꯦ ꯑꯩ
ꯎꯝ
ꯑꯥ ꯑꯥ ꯅꯪꯒꯤ ꯄꯥꯕꯨꯡꯒꯤ ꯑꯥ ꯅꯪꯒꯤ ꯑꯪꯀꯜꯒꯤ ꯌꯨꯝꯗꯣ
ꯑꯥ
ꯑ ꯃꯈꯣꯏ ꯃꯈꯣꯏꯒꯤ ꯂꯥꯎꯁꯨ ꯑꯩꯈꯣꯏꯒ ꯈꯔ ꯅꯛꯅꯩꯌꯦ ꯅꯣꯏꯗꯒꯤꯁꯨ ꯍꯦꯟꯅ
ꯑꯣ ꯑꯣ ꯑꯩꯈꯣꯏꯒꯤ ꯃꯊꯡꯗ ꯂꯩꯕꯅꯤ ꯃꯣꯏꯗꯣ
ꯎꯝ ꯑꯗꯨꯒꯤ ꯃꯊꯥꯡꯗ ꯑꯩꯈꯣꯏ ꯂꯩꯌꯦꯕ
ꯑꯣ ꯑꯗꯨꯗꯤ ꯌꯥꯝ ꯂꯥꯞꯄꯗꯤ ꯅꯠꯇꯦ
ꯎꯝ ꯌꯥꯝ ꯂꯥꯞꯇꯦꯗ ꯑꯁꯤ ꯎꯝ ꯑ ꯕꯦꯝꯕꯨꯒꯨꯝꯕꯀꯣ ꯈꯔ ꯃꯌꯥꯏꯗ ꯂꯩꯌꯦꯕ
ꯑꯣ
ꯑꯗꯨ ꯀ꯭ꯂꯤꯌꯥꯔ ꯇꯧꯈ꯭ꯔꯗꯤ ꯂꯣꯏꯅ ꯎꯅꯔꯅꯤ
ꯑꯣ ꯑꯣ
ꯑꯗꯨꯝ ꯅꯨꯡꯉꯥꯏꯕꯅꯦ
ꯑꯁ ꯆꯥꯛ ꯆꯥꯔꯦ ꯅꯪꯗꯤ
ꯍꯣꯏ ꯆꯥꯔꯦ
ꯎꯝ
ꯆꯥꯗ꯭ꯔꯗꯤ ꯈꯨꯟꯗꯗꯤ ꯌꯥꯝ ꯉꯟꯅ ꯆꯥꯏ ꯑꯩꯈꯣꯏꯗꯤ
ꯑꯩ ꯏꯅꯥꯎ ꯅꯨꯨꯄꯥꯗꯤ ꯍꯧꯒꯠꯇ꯭ꯔꯤ
ꯕꯣꯜ ꯌꯦꯡꯕꯒꯤ ꯃꯥꯜꯂꯦꯅ
ꯍꯣꯏ
ꯑꯩ ꯏꯅꯥꯎ ꯅꯨꯄꯥ ꯍꯣꯏꯗꯤ ꯊꯕꯛ ꯁꯨꯕ ꯆꯠꯈ꯭ꯔꯦ
ꯌꯥꯝ ꯐꯩꯌꯦ ꯃꯤ ꯃꯠ
ꯑ ꯃꯈꯣꯏꯒꯤ ꯒ꯭ꯔꯨꯞꯀꯤꯀꯣ
ꯑꯣ ꯑꯣ ꯑꯣ ꯑꯣ
ꯑꯌꯨꯛ ꯉꯟꯇꯥꯁꯨ ꯆꯠꯂꯦ ꯑꯗꯣ ꯂꯣꯏꯔꯒ ꯍꯜꯂꯛꯑꯒ ꯎꯝ ꯆꯥꯛ ꯆꯥꯏꯌꯦ ꯑꯗꯨꯒ ꯎꯝ ꯃꯥꯒꯤ ꯇꯤꯐꯤꯟꯒꯨꯝꯕ ꯄꯨꯔꯒ ꯑꯃꯨꯛ ꯆꯠꯈ꯭ꯔꯦ
ꯑꯗꯨꯝ ꯌꯨꯝꯗ ꯂꯩꯕꯁꯤꯗꯤꯀꯣ ꯑꯗꯨꯝ ꯊꯕꯥꯛꯇꯤ ꯁꯨꯕꯅꯦ
ꯎꯝ ꯃꯖꯨ ꯑꯁ ꯌꯥꯝ ꯂꯦꯖꯤ ꯑꯣꯢꯕꯅꯦ ꯌꯥꯝ ꯇꯥꯟꯕꯅꯤ ꯃꯁꯨ ꯂꯣꯢ ꯃꯈꯣꯢꯒꯤ ꯒ꯭ꯔꯨꯞꯀꯤ ꯇꯥꯎꯗꯕ ꯌꯥꯗꯕꯒꯤ ꯑꯗꯨꯝ ꯆꯠꯄꯅꯦ ꯃꯥꯁꯨ
ꯎꯄꯥꯢ ꯂꯩꯇ꯭ꯔꯦ ꯍꯣꯢ ꯑꯗꯨꯝ ꯇꯧꯋꯦ ꯑꯦ ꯆꯠꯅꯤꯡꯗ꯭ꯔꯁꯨ ꯎꯄꯥꯢ ꯂꯩꯗꯅ ꯑꯗꯨꯝ ꯆꯠ
ꯃꯥ ꯆꯠꯇ꯭ꯔꯗꯤ ꯑꯃꯨꯛ ꯄꯩꯁꯥ ꯄꯤꯗꯣꯢꯅꯤꯅ ꯑꯗꯨꯒꯤ ꯅꯪꯒꯤ ꯀꯔꯤ ꯒ꯭ꯔꯨꯞꯇ ꯂꯩꯥꯛꯕ꯭ꯔꯥ ꯅꯪꯗꯤ
ꯑꯩꯗꯣ ꯎ ꯈꯪꯗꯦ ꯀꯥꯎꯈ꯭ꯔꯦ ꯃꯦꯊꯤꯌꯨꯔ
ꯑꯦ ꯅꯣꯢꯗꯤ ꯊꯕꯛ ꯇꯧꯕꯁꯨ ꯄꯥꯗꯦ
ꯍꯥꯥ
ꯅꯣꯢ ꯅꯣꯢ ꯅꯣꯢꯒꯤ ꯒ꯭ꯔꯨꯞꯇ ꯊꯕꯛ ꯇꯧꯕꯁꯨ ꯇꯥꯗꯦꯕ
ꯇꯥꯎꯈ꯭ꯔꯦ ꯅꯍꯥꯟ ꯑꯅꯤꯃꯛ ꯇꯧꯈ꯭ꯔꯦ
ꯑꯣ ꯅꯪ ꯄꯩꯁꯥ ꯄꯤꯕ꯭ꯔꯥ
ꯑꯃꯗꯤ ꯄꯤꯈ꯭ꯔꯦ ꯑꯗꯣ ꯑꯩꯅ ꯈꯥꯡꯍꯧꯗꯕ ꯃꯣꯢ ꯊꯕꯥꯛ ꯁꯨꯋꯦ ꯍꯥꯢꯕꯗꯣ ꯑꯩꯗꯣ ꯒ꯭ꯔꯨꯞꯇꯁꯨ ꯑꯦꯠ ꯇꯧꯕꯤꯗꯕ ꯑꯗꯨꯒꯤ ꯈꯪꯗꯕ ꯑꯗꯨꯒꯤ ꯑꯗꯨꯕꯨꯗꯤ ꯍꯥ ꯑꯥ ꯄꯩꯁꯥ ꯄꯤꯈ꯭ꯔꯦ
ꯑꯥ
ꯑꯗꯨꯒ ꯑꯃꯥꯅ ꯑꯩ ꯏꯅꯥꯎꯅꯨꯄꯥꯅ ꯀꯣ
ꯎꯝ ꯑꯣ ꯑꯣ ꯀꯔꯤꯒꯤ ꯅꯪ ꯅꯪ ꯅꯪꯕꯨ ꯒ꯭ꯔꯨꯞꯇ ꯑꯦꯠ ꯇꯧꯕꯤꯗꯕ ꯀꯣ
ꯑꯗꯨꯅꯦ ꯃꯣꯢꯗꯣ ꯀꯥꯎꯕ ꯃꯜꯂꯦ ꯑꯩꯁꯨ ꯍꯩꯔꯇꯕ
ꯎꯝ
ꯀꯔꯤ ꯀꯔꯤ ꯇꯧꯕ꯭ꯔ ꯑꯁ ꯈꯟꯕꯅꯦ ꯀꯔꯤ ꯀꯔꯤꯒꯤꯔ ꯑꯩꯈꯣꯢꯒꯤ ꯒ꯭ꯔꯨꯞ ꯂꯩꯇꯕ꯭ꯔꯥꯅꯀꯣ
ꯎꯝ ꯎꯝ ꯄꯩꯁꯥ ꯄꯤꯌꯣ ꯍꯥꯢꯕ ꯃꯥꯜꯂꯦ ꯃꯈꯣꯢꯗ
ꯑꯗꯨꯅꯦ
ꯑꯗꯨꯕꯨꯀꯣ ꯄꯩꯁꯥ ꯄꯤꯕ ꯁꯔꯨꯛꯇꯤ ꯃꯤ ꯌꯥꯝꯅ ꯈꯔ ꯆꯠꯄꯅ ꯐꯥꯢꯌꯦ
ꯑꯗꯨꯅꯦ ꯑꯩꯈꯣꯢ ꯃꯥꯡꯉꯦ ꯍꯣꯢ
ꯎꯝ
ꯑꯗꯣ ꯋꯥꯕꯨꯗꯤ ꯌꯥꯝꯅ ꯋꯥꯕꯨꯗꯤ ꯅꯥꯇꯦꯕ
ꯎꯝ ꯎꯝ
ꯄ ꯆꯕꯅꯦꯕ
ꯎꯝ ꯗꯨ ꯀꯣ ꯃꯤ ꯌꯥꯝꯗ꯭ꯔꯗꯤ ꯌꯥꯝ ꯋꯥꯕꯅꯦ
ꯎꯝ
ꯑꯩꯈꯣꯢ ꯅꯍꯥꯟꯁꯨ ꯆꯠꯂꯦ ꯍꯤꯡꯈꯣꯜ ꯊꯦꯡꯅꯕꯀꯣ
ꯎꯝ
ꯎꯝ ꯎꯝ
ꯗꯕ ꯑꯩ ꯋꯥꯃꯟꯗꯒꯤ ꯑꯩꯒꯤ ꯈꯨꯠ ꯊꯥꯎ ꯂꯣꯢ ꯅꯥꯔꯒ ꯂꯥꯛꯑꯦ
ꯎꯝ
ꯂꯤꯆꯤꯒ ꯂꯤꯆꯤꯒꯨꯝꯕꯁꯨ ꯆꯥꯢꯌꯦ
ꯑꯣ ꯑꯗꯨ ꯑꯗꯨ ꯐꯥꯔꯝꯗꯣ ꯂꯤꯆꯤ ꯂꯩꯕ꯭ꯔꯥ
ꯑꯃ ꯎꯝ ꯑꯃꯈꯛ ꯂꯩꯑꯦ
ꯑꯣ
ꯑ ꯎꯄꯥꯜ ꯑꯃ ꯂꯩꯕꯗꯣ
ꯎꯝ
ꯑꯗꯣ ꯈꯤꯇꯪ ꯄꯥꯜꯂꯦꯕ
ꯑꯣ
ꯑꯗꯨ ꯈꯤꯇꯪ ꯄꯥꯟꯕꯗꯁꯨ ꯑꯩꯈꯣꯏ ꯆꯥꯈ꯭ꯔꯦ
ꯑꯗꯨꯗꯒꯣ ꯅꯍꯥꯟ ꯅꯍꯥꯟꯗꯣ ꯑꯩꯈꯣꯏꯁꯨ ꯆꯠꯇꯦꯕ ꯑꯩꯈꯣꯏꯒꯤ ꯇꯤꯝꯀꯣ ꯆꯠꯂꯒ ꯎꯝ ꯀꯔꯤꯔꯥ ꯂꯤꯠꯇꯣ
ꯑꯥ
ꯌꯥꯝꯃꯦ ꯑꯗꯨꯕꯨ ꯑꯗꯨꯕꯨꯗꯤ ꯌꯥꯝꯕꯅꯦ
ꯑꯣ ꯎꯝ ꯑꯩꯈꯣꯏꯁꯨ ꯌꯥꯝꯃꯦ ꯍꯥꯏꯕꯗꯤ ꯑꯁꯤ ꯆꯍꯤꯒꯤ ꯑꯩꯈꯣꯏꯅ ꯑꯍꯥꯟꯕ ꯆꯠꯂꯦꯕ
ꯑꯣ
ꯑꯗꯨꯒꯤ ꯈꯔ ꯋꯥꯏ ꯑꯗꯣ ꯎꯝ ꯑꯩꯈꯣꯏꯒꯤ ꯃꯊꯪꯗ ꯆꯠꯄꯁꯤꯡꯗꯤ ꯈꯔ ꯅꯨꯡꯉꯥꯏꯒꯅꯤ
ꯍꯣꯏ
ꯅꯨꯄꯤꯁꯤꯡꯁꯨ ꯌꯥꯝ ꯀꯟꯅ ꯁꯨꯋꯦ ꯑꯩꯈꯣꯏꯗꯤ
ꯑꯣ ꯍꯥꯟꯅ ꯇꯥꯎꯕꯁꯤꯡꯗꯣ ꯌꯥꯝ ꯋꯥꯕꯅꯦ
ꯎꯝ ꯑꯩꯈꯣꯏꯅ ꯑꯍꯥꯟꯕ ꯑꯣꯏꯕꯒꯤ ꯑꯁ ꯌꯥꯝ ꯋꯥꯈ꯭ꯔꯕꯅꯤ ꯑꯗꯨꯕꯨ ꯃꯤꯒꯤ ꯃꯍꯨꯠ ꯁꯤꯟꯕ ꯈꯔ ꯌꯥꯝꯕꯒꯤꯀꯣ ꯈꯔ ꯅꯨꯡꯉꯥꯏꯌꯦ
ꯍꯣꯏ
ꯅꯨꯄꯤꯒꯤ ꯃꯍꯨꯠꯁꯨ ꯅꯨꯄꯥꯅ ꯑꯗꯨꯝ ꯁꯤꯜꯂꯦ ꯑꯗꯨ ꯅꯨꯄꯤ ꯑꯗꯨ ꯅꯨꯃꯤꯠꯇꯣ ꯑꯗꯨꯒꯤ ꯄꯨꯔ ꯅꯨꯡꯉꯥꯏꯈ꯭ꯔꯦ ꯑꯗꯨ ꯑꯣꯏꯔꯁꯨ ꯅꯨꯄꯤꯁꯤꯡꯁꯨ ꯌꯥꯝ ꯋꯥꯅ ꯁꯨꯋꯦꯗ
ꯍꯣꯏ ꯑꯩꯈꯣꯏꯁꯨ ꯇꯧꯕꯅꯦ ꯑꯗꯨꯃꯥꯏꯅ
ꯉꯁꯤꯗꯤ ꯅꯪꯗꯤ ꯀꯔꯤ ꯇꯧꯗꯣꯏꯕ
ꯑꯥ ꯈꯪꯗꯦ
ꯑꯩꯗꯤ ꯑꯗꯨꯝ ꯂꯩꯒꯦ
ꯑꯗꯨꯝ ꯂꯩꯗꯣꯏꯅꯦ ꯍꯣꯏ ꯅꯨꯡꯊꯤꯟꯗꯗꯤ ꯃꯄꯥꯟ ꯊꯣꯛꯀꯅꯤ
ꯀ
ꯌꯦꯟꯁꯥꯡ ꯅꯥꯒꯤ ꯂꯥꯎꯔꯒ ꯀꯣ ꯑꯩ ꯏꯅꯥꯎ ꯅꯨꯄꯥ ꯃꯥꯒꯤ ꯕꯣꯜ ꯐꯨꯔꯤꯠ ꯂꯥꯎꯕꯤꯌꯣ ꯍꯥꯏꯌꯦ ꯂꯩꯕꯤꯌꯣ ꯍꯥꯏꯌꯦ ꯂꯩꯕꯤꯕ
ꯇꯣꯂꯣꯞ ꯐꯪꯕꯅꯤꯅ
ꯍꯣꯏ ꯎꯄꯥꯏ ꯂꯩꯇꯦ
ꯂꯩꯕꯤꯌꯣ ꯂꯩꯕꯤꯌꯣ ꯑꯥꯗꯗꯤ ꯈꯔ ꯍꯣꯡꯔꯝꯒꯅꯤꯀꯣ
ꯈꯪꯗꯦ ꯃꯣꯏꯒꯤꯗꯣ ꯇꯥꯡꯉꯦꯗꯤ ꯍꯥꯏꯕꯅꯤ ꯍꯥꯏꯗꯤ ꯑꯅꯥꯛ
ꯃꯥ ꯎꯨꯢꯌꯦ
ꯍꯣꯏ ꯑꯣꯏꯔꯝꯒꯅꯤ ꯑꯅꯥꯕ ꯂꯥꯛꯄꯅꯤꯅꯀꯣ ꯈꯔꯗꯤ ꯇꯥꯡꯒꯅꯤ
ꯎꯝ꯫ ꯂꯤꯁꯤꯡ ꯑꯃꯒꯤ ꯂꯣꯏ ꯂꯥꯎꯅꯔꯦ ꯁꯤꯗꯗꯤ
ꯑꯣ ꯑꯃꯗꯤ ꯇꯥꯡ ꯃꯥꯜꯂꯦꯗ
ꯎꯝ꯫
ꯑꯃ ꯌꯥꯎꯔꯗꯤ ꯑꯩꯁꯨ ꯂꯩꯔꯣꯏ ꯄꯩꯁꯥ ꯄꯩꯁꯥ ꯀꫭꯟꯅꯔꯔꯣꯏꯌꯦ
ꯑꯗꯥꯗꯤ ꯈꯔ ꯌꯥ ꯈꯔ ꯐꯥꯒꯗꯕ ꯃꯥꯜꯂꯦꯗ
ꯍꯣꯏ ꯑꯗꯨꯕꯨꯗꯤ ꯈꯪꯗ꯭ꯔꯦ ꯑꯔꯥꯟꯕꯁꯨ ꯌꯥꯏ ꯂꯣꯏꯔꯝꯕꯁꯨ ꯌꯥꯏ
ꯎꯝ꯫ ꯄꯩꯁꯥ ꯌꯥꯝ ꯅꯪꯁꯨ ꯂꯩꯒꯦ ꯍꯥꯏꯕ꯭ꯔꯣ
ꯑꯩꯗꯤ ꯂꯩꯔꯣꯏꯍꯦ ꯀꯅꯥꯗꯤ ꯑꯩꯒꯤꯗꯤ ꯄꯥꯝꯃꯨꯏꯌꯦ
ꯗꯨꯝ ꯁꯦꯠꯂꯨꯅ ꯕꯣꯜ ꯁꯥꯟꯅꯕꯩ ꯌꯦꯡꯕ ꯆꯠꯄ ꯀꯥꯟꯗ ꯗꯨꯝ ꯁꯦꯠꯂꫭ